ꯍꯣꯁꯄꯣꯠ꯫
ꯑꯥ ꯑꯗꯨꯅꯦ ꯑꯩ ꯑꯗꯨꯅꯦ ꯍꯥꯏꯖꯈꯕ ꯃꯥꯏ ꯐꯣꯟ ꯇ꯭ꯋꯦꯟꯇꯤ ꯐꯣꯔ ꯑꯋꯥꯔ ꯅꯨꯡ ꯃꯦꯠꯇꯅ ꯂꯩꯔꯦ ꯃꯆꯥ ꯅꯨꯡꯃꯨꯛ ꯃꯦꯠꯀꯅꯤ ꯃꯃꯥ ꯅꯨꯡꯃꯨꯛ ꯃꯦꯠꯀꯅꯤ ꯒ꯭ꯌꯥ ꯇꯥꯔꯦ ꯐꯣꯟꯅꯤꯅ ꯃꯩ ꯑꯝꯇꯩꯅꯝꯇ ꯌꯥꯎꯗ꯭ꯔꯦ꯫
ꯒꯥꯟ ꯐꯦꯁꯕꯨꯛ ꯀꯛꯄꯗ꯫ ꯇꯧꯔꯤꯕ ꯅꯣꯏꯒꯤ꯫ ꯇꯧꯔꯕꯣ ꯅꯣꯏ꯫
ꯇꯧꯗ꯭ꯔꯤꯌꯦ꯫ ꯤꯡ ꯇꯧꯔꯒ ꯇꯧꯒꯦ ꯇꯧꯕꯅꯤ꯫
ꯑꯩ ꯀꯛꯈ꯭ꯔꯦ ꯉꯁꯤꯗꯣ ꯑꯩꯗꯣ ꯉꯁꯥꯏ꯫ ꯑꯗꯣ ꯊꯣꯛꯂꯛꯑꯦꯕ ꯍꯟꯖꯟ ꯍꯟꯖꯟ ꯀꯔꯤꯅꯣ ꯑꯝꯇ ꯆꯪ ꯌꯥꯗꯕ ꯅꯣꯇꯤꯐꯤꯀꯦꯁꯟꯁꯨ ꯆꯪ ꯌꯥꯗꯦ ꯐ꯭ꯔꯦꯟ ꯀꯩꯀꯥꯁꯨ ꯑꯝꯇ ꯆꯪ ꯌꯥꯗꯦ ꯀꯩꯗꯧꯔꯒꯦ ꯀꯩꯗꯧꯔꯒꯦꯅ ꯈꯜꯂꯦ ꯑꯗꯣ ꯑꯩꯁꯦ ꯃꯣꯏꯅ ꯇꯧ ꯍꯥꯏꯕꯗꯨꯒꯩꯗꯤ ꯇꯧꯔꯦꯕ꯫ ꯗꯤꯁꯑꯦꯕꯜ꯫ ꯇꯅ ꯊꯔꯛꯑꯦꯕꯗꯣ ꯃꯣꯏꯅ ꯇꯧ ꯍꯥꯏꯕꯗꯨꯈꯩꯗꯤ ꯇꯧꯔꯦ ꯇꯧꯕ ꯀꯥꯟꯗ ꯁꯦꯜꯐꯤ ꯂꯧꯎ ꯑꯗꯒꯤ ꯁꯦꯜꯐꯤꯒꯗꯣ ꯏꯊꯤ ꯊꯤꯈ꯭ꯔꯖꯥꯠꯅꯤꯗ ꯑꯩꯅ ꯂꯧꯒꯤꯗꯣ ꯃꯦꯃꯥꯟ ꯇꯥꯗꯦ ꯑꯗꯨꯒ ꯃꯥꯅꯩꯔ ꯃꯥ ꯅꯗꯤꯔꯛ ꯈꯪꯗꯦ ꯃꯣꯏꯁꯦ ꯌꯥꯔꯛꯇꯦꯕ ꯑꯗꯨꯒ ꯎ ꯀꯩꯅꯣ ꯇꯧꯔꯦ ꯑꯗꯥꯔ ꯅꯠꯇ꯭ꯔꯒ ꯄꯥꯟ ꯅꯠꯇ꯭ꯔꯒ ꯗ꯭ꯔꯥꯏꯚꯤꯡ ꯂꯥꯏꯁꯦꯟꯁ ꯍꯥꯏꯕ ꯑꯩꯍꯥꯟꯕꯩ ꯗ꯭ꯔꯥꯏꯕꯤꯡ ꯂꯥꯏꯁꯦꯟꯁ ꯆꯠꯦ ꯇꯧꯈ꯭ꯔꯦ ꯑꯗꯨꯒ ꯗ꯭ꯔꯥꯏꯕꯤꯡ ꯂꯥꯏꯁꯦꯟꯁ ꯇꯧꯔꯁꯨ ꯃꯣꯏꯅ ꯍꯣꯏ ꯑꯗꯨ ꯄꯥꯟ ꯅꯠꯇ꯭ꯔ ꯗ꯭ꯔꯥꯏꯚꯤꯡ ꯂꯥꯏꯁꯦꯟꯁꯀꯨꯝꯕ ꯑꯙꯗꯥꯔꯒꯨꯝꯕ ꯄ꯭ꯔꯨꯐ ꯑꯣꯏꯕꯀꯣ ꯀꯣ ꯑꯃ ꯆꯪꯉꯦꯕ ꯐꯣꯇꯣꯁꯤꯅ ꯂꯥꯏꯚ ꯐꯇ ꯐꯣꯇꯣ ꯊꯥꯗꯣꯏꯕ ꯑꯩ ꯍꯧꯖꯤꯛ ꯍꯧꯖꯤꯛ ꯂꯩꯔꯤꯁꯦ ꯅꯝꯗꯣꯏꯕ ꯉꯁꯥꯏꯒꯤ ꯍꯥꯏꯗꯣꯛ ꯍꯥꯏꯖꯤꯟ ꯂꯦꯞ ꯃꯨꯔꯥꯏ
ꯅꯠꯇꯦ ꯍ ꯑꯗꯨꯠꯇꯕ ꯑꯩꯅ ꯍꯥꯏꯅꯅꯦ
ꯑ ꯄꯥꯟꯗꯣ ꯄꯥꯟ ꯑꯥ ꯑꯗꯨꯗꯣ ꯃꯣꯏꯅ ꯏꯁꯀꯦꯟ ꯇꯧꯈ꯭ꯔꯅꯤꯥꯟ ꯄꯥꯟꯗꯨꯗꯤ ꯐꯣꯇꯣꯗꯪ ꯀꯥꯞꯇꯣꯏꯅꯤ ꯃꯣꯏꯅ ꯄꯤꯔꯛꯀꯅꯤ ꯐꯣꯇꯣ ꯐꯣꯇꯣ ꯀꯥꯞꯐꯝ ꯁꯀꯦꯟ ꯇꯧꯅꯕ ꯑꯃ ꯃꯣꯏꯅ ꯇꯣꯝ ꯏꯁꯀꯦꯟ ꯇꯧꯈꯤꯅꯦꯕ ꯑꯩꯅ ꯃꯃꯥꯡꯗ ꯊꯝꯃꯀꯥꯟꯗ ꯑ ꯑꯗꯨꯗ ꯃꯣꯏꯅ ꯅꯪꯒꯤ ꯁꯤ ꯌꯥꯔꯦ ꯁꯝꯃꯤꯇꯦꯠ ꯍꯥꯏꯔꯒ ꯀ꯭ꯂꯣꯖ ꯇꯧꯔꯣ ꯍꯥꯏꯔꯒ ꯇꯧꯔꯦ ꯑꯗꯨ ꯃꯣꯏꯅ ꯀꯌꯥꯝ ꯀꯨꯏꯔꯒ ꯕꯦꯔꯤꯐꯤꯀꯦꯁꯟ ꯇꯧꯔꯛꯀꯗꯣꯏꯅꯣ ꯈꯪꯗ꯭ꯔꯦꯕ
ꯑꯥ
ꯉꯁꯤꯒꯤꯗꯤ ꯑꯗꯨꯝ ꯌꯥꯔꯛꯇ꯭ꯔꯦꯕ ꯑꯗꯨꯒ ꯉꯁꯥꯏꯗꯣ ꯅꯪꯒꯤꯗꯣ ꯑꯃꯨꯛꯀ ꯑꯃꯨꯔꯤ ꯇꯧꯣꯅ ꯍꯥꯏꯔꯛꯑꯦꯕꯀꯣ ꯑꯗꯣ ꯑꯩꯅ ꯉꯁꯥꯏ ꯑꯗ ꯑ ꯁꯦ ꯐꯪꯁꯟ ꯃꯐꯝꯗ ꯑꯃꯨꯛ ꯑꯩꯅ ꯔꯤ ꯇꯧꯕꯅꯦꯕ ꯔꯤ ꯇꯧꯕ ꯀꯥꯟꯁꯤꯗ ꯀꯩꯅꯣꯗꯨꯗꯅ ꯑꯃꯨꯛ ꯑꯩꯁꯦ ꯀꯩꯅꯣ ꯁꯤꯖꯤꯟꯅꯩ ꯕꯣꯇꯔ ꯑꯥꯏꯗꯤ ꯁꯤꯖꯤꯟꯅꯈ꯭ꯔꯦꯕ ꯑꯗꯣ ꯑꯗꯨꯗꯁꯨ ꯑꯗꯨꯝ ꯌꯥꯗ꯭ꯔꯤꯕ ꯑꯩꯒꯤꯁꯦ ꯀꯩꯒꯤꯅꯣ ꯈꯪꯗꯦ ꯔꯥꯀꯦꯁꯀꯤꯁꯨ ꯌꯥꯗ꯭ꯔꯤꯕꯕꯨꯗꯤ ꯍꯥꯏꯌꯦ ꯑꯩꯅ ꯏꯊꯟꯗꯒꯤ ꯑꯣꯏꯕꯨ ꯔꯥꯀꯦꯁꯁꯨ ꯉꯁꯥ ꯑꯌꯨꯛꯅꯦ ꯌꯥꯔꯝꯗ꯭ꯔꯤꯁꯦ ꯑꯩꯗꯤ ꯑꯩꯇꯣꯝꯗ ꯑꯣꯏꯕꯣꯏ ꯅꯤꯡꯗꯅ ꯄꯥꯈꯠꯂꯨꯔꯦ ꯑꯦꯀꯥꯎꯟꯗꯣ ꯍꯦꯛ ꯇꯧꯈ꯭ꯔꯕꯣꯏ ꯈꯜꯂꯨꯔꯕ ꯑꯩꯁꯨ ꯉꯍꯥꯛꯇꯪ
ꯑꯥ
ꯑꯗꯨꯒ ꯑꯗꯨ ꯑꯣꯏ ꯍꯦꯛ ꯇꯧꯕ ꯑꯣꯏꯔꯝꯗ꯭ꯔꯦ
ꯂꯣꯏ ꯅ ꯐꯦꯖꯄꯨꯛ ꯄꯥꯏꯕ ꯈꯨꯗꯤꯡꯃꯛꯅꯤ ꯇꯧꯔꯛꯀꯅꯤ ꯍꯥꯏꯗꯨꯗꯤ
ꯑ ꯍꯧꯗꯣꯡ ꯅꯥꯕꯒꯤ ꯇꯥꯏꯞꯇ ꯅꯥꯏꯟꯇꯤ ꯐꯥꯏꯚ ꯄꯥꯔꯁꯦꯟꯗꯤ ꯂꯣꯏ ꯇꯧꯕ ꯍꯥꯏꯇꯥꯔꯦ ꯃꯤꯁꯤꯡꯗꯣ ꯌꯥꯝꯕ ꯂꯣꯏ ꯇꯧꯔꯛꯀꯅꯤ ꯍꯥꯏꯕ ꯍꯥꯏꯗꯤꯅꯦ ꯑꯩꯗꯣ ꯑꯣꯔꯤꯖꯤꯅꯦꯜ ꯑꯣꯏꯕ꯭ꯔꯥ ꯑꯣꯏꯗꯕ꯭ꯔꯥ ꯕ꯭ꯔꯥꯏꯗꯨꯣ ꯌꯦꯡꯕꯅꯦꯕ
ꯑꯗꯨꯗ ꯅ ꯑꯩꯈꯣꯏꯅꯦ ꯁꯦꯜꯐꯤꯗꯨꯕꯨ ꯁꯦꯜꯐꯤ ꯍꯥꯏ ꯁꯦ ꯃꯥꯒꯤ ꯐꯣꯇꯣ ꯄ꯭ꯔꯣꯐꯥꯏꯜ ꯄꯤꯛꯆꯔꯗ ꯍꯥꯞꯄꯤꯗꯣꯛꯑꯒ ꯆꯥꯟꯅꯗ꯭ꯔꯒ ꯍꯥꯏꯔꯗꯤ ꯆꯥꯟꯅꯗ꯭ꯔꯗꯤ ꯀꯃꯥꯏꯅ ꯇꯧꯗꯣꯏꯕꯗꯨꯗꯤ
ꯑꯗꯨꯅꯦ ꯈꯪꯗꯦ ꯁꯛꯀꯗꯣꯏ ꯑꯗꯨꯅꯦ ꯍꯣꯏ ꯁꯛꯀꯗꯣꯏ ꯏ ꯊꯤ ꯊꯤꯔꯒꯅꯦ ꯑꯩꯅ ꯉꯁꯥꯏ ꯈꯨꯗꯏꯌꯛ ꯉꯟꯇꯥꯒꯤ ꯗ꯭ꯔꯦꯁꯀ ꯑꯗꯨꯝ ꯃꯃꯥꯟ ꯇꯥꯗ꯭ꯔꯤ ꯑꯗꯣ ꯍꯧꯖꯤꯛ ꯃꯣꯏꯅ ꯍꯥꯏꯗꯣ ꯐꯖꯔꯒ ꯀꯥꯞꯀꯦꯁꯨ ꯌꯥꯏ ꯍꯥꯏꯗ꯭ꯔꯥ
ꯑꯥ
ꯑꯗꯨꯃꯥꯏꯅꯗꯤ ꯍꯥꯞꯈꯤꯕꯅꯦ ꯑ
ꯑꯗꯣ ꯑꯩꯈꯣꯏꯗꯤ ꯁꯦꯜꯐꯤꯁꯦ ꯆꯠꯅꯩ ꯆꯥꯟꯅꯗꯦꯁꯦ ꯃꯣꯏꯅ ꯀꯃꯥꯏꯅ ꯇꯦꯁ ꯇꯧꯕꯗꯣꯏꯅꯣ ꯁꯤ ꯑꯩꯅ ꯍꯥꯏꯗꯤ ꯑꯩꯈꯣꯏ ꯑꯅꯁꯂꯥ ꯑꯗꯨꯝ ꯌꯥꯎ ꯊꯦ ꯐꯤ ꯐꯣꯠꯇꯣ ꯀꯩꯅꯣꯁꯤꯡꯤꯡꯕꯁꯦ ꯑꯩꯈꯣꯏꯒꯤ ꯄ꯭ꯔꯣꯐꯥꯏꯜ ꯄꯤꯛꯆꯔ ꯑꯗꯩ ꯗꯤ ꯄꯤꯕꯗ ꯀꯣꯕꯔ ꯐꯣꯇꯣ ꯀꯩꯀꯥ ꯃꯌꯥꯝ ꯌꯥꯎꯋꯤ ꯐꯣꯇꯣ ꯌꯥꯝ ꯍꯥꯞꯇꯕ ꯃꯤꯗꯤ ꯀꯃꯥꯏꯅ ꯇꯧꯗꯣꯔꯤꯕ ꯑꯗꯨꯗꯤ
ꯀꯅꯥꯅꯕꯨ ꯇꯧꯔꯤꯛꯏꯅꯣ ꯈꯪꯗꯦ ꯃꯤꯁꯦ ꯑꯗꯨꯒꯤ ꯐꯣꯇꯣꯕꯨ
ꯑꯗꯨ ꯀꯩꯅꯣꯅꯦ ꯍꯥꯏꯕ ꯑꯩꯈꯣꯏꯒꯤꯅꯦ ꯍꯧꯖꯤꯛꯀꯥꯟꯁꯦ ꯑꯦꯀꯥꯎꯟꯁꯦ ꯃꯤ ꯑꯃꯅ ꯑꯅꯤ ꯑꯅꯤ ꯄꯥꯏꯅꯕ ꯈꯣꯠꯅꯕ ꯐꯣꯇꯣ ꯅꯨꯡꯇꯣ ꯍꯥꯞꯇꯕꯤꯗ ꯃꯌꯥꯝ ꯇꯧꯅꯔꯤꯗꯅ ꯍꯦꯀꯔ ꯍꯦꯛꯗꯤ ꯕꯦꯡ ꯑꯦꯀꯥꯎꯟ ꯁꯥꯔ ꯁꯥꯔꯒ ꯄꯨꯔꯥ ꯍꯥꯞꯆꯜꯂꯦ ꯍꯌꯦꯡ ꯑꯗꯨꯅ ꯀꯃꯦꯟꯗ ꯐꯦꯁꯕꯨꯛꯇ ꯁꯣꯁꯦꯜ ꯃꯦꯗꯤꯌꯥꯗ ꯖꯥꯠ ꯖꯥꯠꯀꯤ ꯃꯊꯣꯡ ꯃ ꯈꯪꯗꯕ ꯀꯃꯦꯟ ꯃꯌꯥꯝ ꯄꯁꯤꯜꯂ ꯃꯤꯒꯤ ꯖꯠ ꯁꯣꯛꯄ ꯌꯥꯕ ꯊꯕꯛ ꯏꯉꯥꯡꯁ ꯃꯌꯥꯝ ꯇꯧꯔꯛꯄ ꯌꯥꯎꯔꯤꯗꯅ ꯃꯤꯒꯤ ꯅꯨꯄꯤ ꯑꯃꯒꯤ ꯐꯣꯇꯣ ꯋꯥꯏꯁꯤꯜꯂꯒ ꯈꯣꯆꯤꯜꯂꯒ
ꯎꯝ
ꯑꯗꯨꯝꯕ ꯃ ꯌꯥꯝꯗꯣ ꯂꯥꯏꯅ ꯐꯥꯒꯠꯄ ꯉꯝꯅꯕ ꯇꯧꯔꯤꯔꯥ ꯈꯪꯗꯦ ꯑꯗꯨꯝꯕꯒꯤ ꯆꯨꯃꯥꯂꯦꯕ ꯑꯗꯨꯒ ꯃꯥꯅ ꯄ ꯑꯙꯥꯔ ꯑꯃ ꯍꯥꯞꯄꯣꯑꯣ ꯍꯥꯏꯗꯅ ꯍꯥꯏꯕꯗꯤ ꯐꯦꯁꯕꯨꯛ ꯄꯥꯟ ꯅꯠꯇ꯭ꯔꯒꯅ ꯂꯥꯏꯁꯦꯟꯁ ꯗ꯭ꯔꯥꯏꯚꯤꯡ ꯂꯥꯏꯁꯦꯟꯁ ꯍꯥꯏꯕꯁꯤꯗꯤ ꯑꯩꯒꯤ ꯏꯁꯥꯒꯤ ꯃꯤꯅꯤꯡ ꯑꯃ ꯆꯪꯉꯤꯅ ꯑꯥ ꯆꯪꯉꯤꯁꯤ ꯀꯩꯒꯤꯅ ꯍꯥꯔꯗꯗ ꯅꯪꯅ ꯑꯦꯀꯥꯎꯟ ꯍꯥꯡꯕ ꯃꯇꯝꯗ ꯐꯦꯁꯕꯨꯛ ꯑꯦꯀꯥꯎꯟ ꯍꯥꯡꯕ ꯃꯇꯝꯗ ꯏꯁꯥꯒꯤ ꯃꯤꯡ ꯏꯁꯥꯒꯤ ꯃꯣꯕꯥꯏꯜ ꯅꯝꯕꯔꯗꯤ ꯑꯗꯨꯝ ꯆꯪꯅꯗ꯭ꯔꯣ
ꯍꯣꯏ ꯍꯣꯏ ꯍꯣꯏ
ꯈꯕ꯭ꯔ ꯍꯥꯏꯕꯁꯤꯗꯤꯑ ꯑꯝ ꯃꯌꯥꯝ ꯑꯃꯃ ꯑꯗꯨꯝ ꯄꯥꯏꯁꯟꯕꯕꯨꯗꯤ ꯌꯥꯏ ꯑꯗꯨ ꯌꯥꯔꯒꯁꯨ ꯄ꯭ꯔꯨꯞ ꯄꯔ꯭ꯃꯥꯟ ꯍꯥꯏꯕ
ꯍꯥꯏꯕꯗꯤꯅꯦ ꯄ꯭ꯔꯨꯐ ꯑꯣꯏꯕ ꯌꯥꯕ ꯂꯥꯏꯁꯦꯟꯁ ꯇꯨꯁꯦꯟꯁ ꯄꯥꯟ ꯑꯃ ꯆꯪꯉꯦꯕ ꯍꯥꯏꯗꯤ ꯃꯤꯗꯣ ꯑꯣꯔꯤꯖꯤꯅꯦꯜ ꯑꯣꯏ ꯑꫭꯏꯗꯦꯗꫭ ꯇꯥꯛꯅꯕꯒꯤ ꯒꯤꯅꯦꯕ ꯄꯪꯁꯥ ꯁꯥꯖꯜꯂꯨꯕꯗꯤ ꯌꯥꯗꯦꯗꯅ ꯗꯨꯄ꯭ꯂꯤꯀꯦꯠꯅ ꯄꯪꯍꯥꯡ ꯍꯥꯡꯕ ꯗꫭ ꯌꯥꯔꯛꯇꯅꯕꯅꯦꯕ
ꯃꯅꯦ
ꯑꯃꯔꯣꯝꯗꯗꯤ ꯌꯥꯝ ꯐꯕ
ꯑ ꯑꫭꯔꯤꯖꯤꯅꯦꯜꯗꯤ ꯅꯠꯇꯦꯕ ꯃꯤꯅ ꯃꯁꯥꯅ ꯄꯥꯔꯤꯕ꯭ꯔꯥ ꯑꯗꯨ ꯁꯥ ꯑꯃꯅ ꯑꯦꯀꯥꯎꯟ ꯑꯅꯤ ꯑꯅꯤ ꯄꯥꯏꯕ ꯃꯤꯁꯨ ꯂꯩꯔꯤ ꯑꯍꯨꯝ ꯄꯥꯏꯔꯁꯨ ꯂꯩꯔꯤ ꯃꯔꯤ ꯄꯥꯏꯔꯁꯨ ꯃꯌꯥꯝ ꯂꯩꯅꯩꯕ
ꯎꯝ
ꯎꯝ ꯖꯦ
ꯋꯥꯊꯤ ꯋꯥꯔꯦꯝ ꯇꯧꯔꯒ ꯄꯨꯡꯄꯥꯏ ꯄꯥꯏꯕꯗꯣ ꯌꯨꯖꯔ ꯒꯁꯦ ꯑꯥꯏ ꯗꯤ ꯒꯖꯦ ꯃꯦꯟ ꯃꯥꯟ ꯇꯥꯗꯕꯤꯗ ꯅꯝꯕꯔ ꯑꯃꯗꯒꯤ ꯗꯛ ꯂꯧꯎ ꯆꯪꯉꯒ ꯄꯨꯡꯄꯥꯏ ꯄꯥꯏꯁꯟꯕꯤꯗꯣ
ꯑꯗꯣ ꯅꯝꯕꯔ ꯑꯃ ꯍꯥꯏꯁꯦ ꯅꯝꯕꯔ ꯑꯃ ꯍꯥꯏꯁꯦ ꯋꯥ ꯑꯃ ꯍꯥꯏꯒꯦꯕ ꯅꯝꯕꯔꯁꯦ ꯐꯣꯟ ꯅꯝꯕꯔ ꯂꯧꯕ ꯃꯇꯝꯗ ꯍꯧꯖꯤꯛꯇꯤ ꯑꯃꯨꯛ ꯏꯁꯥꯒꯤ ꯑꯙꯥꯔ ꯅꯠꯇ꯭ꯔꯒ ꯄꯥꯟ ꯀꯥꯔ ꯑꯙꯥꯔ ꯅꯠꯇ꯭ꯔꯒ ꯚꯣꯇꯔ ꯀꯥꯔꯗ ꯑꯃꯗꯤ ꯑꯗꯨꯝ ꯆꯪꯅꯤꯗꯅ
ꯎꯝ
ꯆꯪ ꯕꯅꯤꯅ ꯍꯥꯏꯔꯤꯕ ꯃꯤꯁꯛ
ꯁꯤꯖꯤꯟꯅꯈꯤꯕ ꯅꯝꯕꯔꯗꯣ ꯑꯗꯨ ꯍꯥꯞꯄꯣ ꯍꯥꯏꯕ ꯃꯣꯏ ꯍꯥꯏꯁꯦ ꯏꯁꯥꯒꯤ ꯑꯣꯏꯕ ꯅꯝꯕꯔꯗꯣ
ꯑꯗꯨꯅꯤꯅꯦ ꯍꯦꯛ
ꯑꯗꯣ ꯑꯣ ꯇꯤ ꯄꯤꯒ ꯑꯣ ꯇꯤ ꯄꯤꯒ ꯂꯥꯛꯑꯦꯕ ꯕꯦꯡ ꯑꯦꯀꯥꯎꯟ ꯁꯦꯝꯕꯩ ꯇꯥꯏꯞꯇ ꯂꯣꯏꯅ
ꯑꯥ ꯑꯗꯨꯅꯦ ꯉꯁꯥꯏ ꯚꯤꯗꯤꯑꯣ ꯑꯃ ꯑꯩꯅ ꯑꯩꯅ ꯑꯃ ꯁ꯭ꯌꯥꯔ ꯇꯧꯕꯗ ꯅꯨꯄꯥꯁꯤꯅ
ꯀꯣꯟꯅ ꯇꯧꯒꯗꯕ ꯊꯕꯛꯇꯣ ꯑ ꯀꯣꯟꯅ ꯇꯧꯒꯗꯕ ꯊꯕꯛꯇꯣ ꯍꯥꯟꯅ ꯇꯧꯊꯣꯛꯑꯣ ꯍꯥꯏꯔꯤꯕ ꯍꯥꯏꯗꯤ ꯁꯁꯄꯦꯟꯗꯦꯠ ꯑꯣꯏꯈꯤꯗ꯭ꯔꯤꯉꯩꯗ ꯁꯁꯄꯦꯟꯗꯦꯠ ꯑꯣꯏꯈ꯭ꯔꯒꯗꯤ ꯑꯩꯅ ꯑꯦꯀꯥꯎꯟꯗꯣ ꯑꯣꯏꯗ ꯑꯃꯨꯛ ꯁꯦꯝꯖꯕꯅꯤꯅ ꯁꯦꯝꯖꯕꯗ ꯃꯣꯏꯅ ꯕꯦꯔꯤꯐꯤꯀꯦꯁꯟ ꯇꯧꯔꯛꯄ ꯌꯥꯏ ꯇꯧꯔꯛꯇꯕ ꯌꯥꯏꯑꯕ ꯈꯪꯉꯕ ꯑꯗꯣ ꯍꯥꯟꯅ ꯑꯩꯅ ꯑꯣꯜꯔꯦꯗꯤ ꯊꯝꯍꯧꯔꯒꯗꯤ ꯃꯣꯏꯅ ꯁꯁꯄꯦꯟꯗꯦꯠ ꯇꯧꯍꯜꯂꯛ ꯇꯦ ꯍꯥꯏꯕꯅꯦꯕ
ꯑꯥ ꯑ ꯃ ꯋꯥꯔꯤꯔꯤꯁꯦ
ꯑ ꯍꯧꯖꯤꯛꯇꯤ ꯍꯧꯖꯤꯛꯇꯤ ꯁꯁꯄꯦꯟꯗꯦꯠ ꯑꯣꯏ ꯂꯩꯈ꯭ꯔꯕꯅꯤꯅ ꯑꯩꯅ ꯃꯣꯏꯗ ꯇꯧꯕꯤꯌꯨ ꯍꯥꯏꯔꯦꯗꯅ ꯑꯩꯅ ꯁꯦꯝꯖꯔꯦꯗꯅ ꯑꯃꯨꯛ ꯑꯗꯨꯒꯤ ꯋꯥꯗ ꯑꯗꯨꯗ ꯃꯣꯏꯅ ꯕꯦꯔꯤꯐꯥꯏ ꯇꯧꯕ ꯌꯥꯏ ꯇꯧꯗꯕ ꯌꯥꯏ ꯑꯗꯨꯗꯤ ꯃꯦ ꯕꯤꯅꯤ ꯑꯩꯈꯣꯏ ꯈꯪꯗ꯭ꯔꯦꯕ
ꯑꯥ
ꯑꯗꯨꯅꯤꯗ
ꯑꯗꯨ ꯁꯤꯠꯇꯤꯡꯗ ꯇꯧꯕ ꯃꯇꯝꯗꯁꯨ ꯃꯣꯏꯅ ꯁꯁꯄꯦꯟꯗꯦꯠ ꯇꯧꯗ꯭ꯔꯤꯉꯩꯗ ꯁꯤꯇꯤꯡ ꯇꯧꯕ ꯃꯇꯝꯗꯁꯨ ꯍꯥꯏꯔꯤꯕ ꯅꯪꯒꯤ ꯄ꯭ꯔꯣꯁꯦꯁꯇ ꯆꯞ ꯃꯥꯟꯅ ꯆꯪꯗꯣꯏꯅꯤ ꯑꯗꯨ ꯆꯪꯉ ꯃꯇꯨꯡꯗ ꯃꯣꯏꯅ ꯑꯃꯨꯛ ꯕꯦꯔꯤꯐꯥꯏꯠ ꯇꯧꯕ ꯑꯃ ꯆꯗ꯭ꯔꯣꯗꯨ ꯑꯗꯨ ꯆꯞ ꯃꯅꯗ꯭ꯔꯣ
ꯎꯝ ꯑꯗꯨꯗꯤ ꯑꯞꯂꯣꯗꯇꯪ ꯇꯧꯔꯒ ꯂꯣꯏꯁꯤꯜꯂꯤꯗꯨꯗꯤ ꯕꯦꯔꯤꯐꯥꯏ ꯍꯥꯏꯔꯛꯇꯦꯅ
ꯑꯣ ꯑꯂꯣꯇꯪ ꯇꯧꯔ ꯂꯣꯏꯁꯤꯜꯂꯒꯦ ꯌꯥꯅ ꯑꯗꯨꯝ ꯇꯧꯔꯛꯀꯅꯦꯕ ꯍꯣꯏ ꯃꯥꯡꯍꯟꯈ꯭ꯔ ꯃꯇꯨꯡꯗꯗꯤ ꯃꯥꯡꯈ꯭ꯔ ꯃꯇꯨꯡ ꯃꯇꯨꯡꯗꯗꯤ ꯃꯌꯥꯝ ꯊꯤꯕ ꯑꯃ ꯆꯪꯉꯤꯗꯅ
ꯍꯣꯏ ꯑꯣ ꯇꯤ ꯄꯤꯒ ꯂꯥꯛ ꯈꯣꯠꯇꯣꯏꯗ ꯑꯝꯇ ꯇꯧꯗꯔꯤꯗꯨꯗꯤ ꯃꯥꯏꯗꯨꯗꯤ
ꯑꯥ ꯑꯣ ꯅꯪꯒꯤꯗꯤ ꯑꯣ ꯇꯤ ꯄꯤꯒ ꯆꯪꯉꯦꯕ ꯑꯥ ꯑꯥ ꯑꯥ ꯁꯦ ꯁꯦ ꯃꯃꯥꯡꯒꯤꯁꯦ ꯄꯨꯂꯣꯁꯦ ꯅꯪꯒꯤꯁꯦ ꯑꯣ ꯑꯗꯨꯗꯤ ꯑꯗꯨꯃꯥꯏꯅ ꯑꯥ ꯑꯣ ꯇꯤ ꯄꯤ ꯆꯪꯉꯦꯕꯀꯣ
ꯎꯝ
ꯃꯇꯝꯗ ꯑꯗꯨꯗꯤ ꯑꯩꯒꯤꯁꯦ ꯇꯥꯎꯍꯗ ꯌꯥꯔꯔꯣꯏꯕꯣ ꯑꯊꯨꯕꯤꯗ
ꯑꯗꯨꯪꯕꯨꯅꯦ ꯑꯗꯨꯃꯥꯏꯅ ꯁꯦꯝꯃꯧꯑꯣ ꯅꯠꯇꯗꯤ ꯑꯁ ꯂꯣꯏ ꯃꯥꯡꯈꯤ ꯇꯥꯔꯦ ꯑꯩ ꯃꯊꯥ ꯁꯥꯔꯦ
ꯑꯗꯨꯗꯤ ꯕꯦꯔꯥꯅꯤ ꯍꯥꯏꯕ
ꯍꯣꯏ
ꯃꯥꯡꯈ꯭ꯔꯒꯗꯤ ꯐꯔꯛ ꯇꯥꯍꯧꯗꯣꯏꯅꯤꯅꯦ ꯑꯗ ꯑꯩ ꯑꯃꯨꯛ ꯅꯪꯒꯤ ꯑꯗꯨꯃꯅ ꯇꯧꯊꯣꯛꯈ꯭ꯔꯣ ꯑꯗꯤꯒ ꯄꯠꯇꯕꯣ ꯑꯗꯨꯗꯤꯟꯅꯥꯡ ꯀꯔꯀꯃ ꯑꯅꯧꯕ ꯑꯃ ꯄꯥꯏꯕ ꯐꯤꯕꯝꯅꯦꯕ ꯑꯗꯨꯗꯅꯦꯕ ꯃꯌꯥꯝ ꯀꯞꯀꯦꯗꯅꯤꯒ ꯍꯥꯏꯔꯛꯗꯨꯣ ꯄꯇꯗꯣꯕꯤꯗꯣ ꯃꯌꯥꯝ ꯃꯌꯥꯝ ꯌꯥꯎꯋ ꯃꯤ ꯗꯣ ꯚꯦꯔꯤꯐꯥꯏ ꯇꯧꯗ꯭ꯔꯒ ꯃꯦꯆꯤꯟ ꯇꯧꯅꯕ ꯍꯣꯠꯅꯕꯗ ꯃꯥꯡꯈꯤꯕ ꯈꯣꯠꯈꯤꯕ ꯇꯧꯗ꯭ꯔꯒꯗꯤ ꯅꯠꯇ꯭ꯔꯥ
ꯎꯝ
ꯑꯗꯨꯗꯣ ꯑꯩꯁꯦ ꯍꯌꯦꯡ ꯀꯦꯁꯜꯂꯒ ꯐꯖꯅ ꯀꯦꯔꯒ ꯑꯃꯕꯛ ꯀꯕꯛ ꯀꯦꯔꯒ ꯀꯩꯅꯣ ꯇꯧ ꯇꯔꯦ
ꯁꯦꯜꯐꯤꯒ ꯀꯥꯞꯊꯣꯛꯍꯧꯔꯣ꯫
ꯀꯃꯥꯏ ꯁꯦꯜꯐꯤ ꯀꯥꯞ
ꯁꯦꯜꯐꯤꯅꯤꯗꯅ ꯃꯣꯏꯗ ꯊꯥꯏꯗꯣ ꯕꯤꯗꯤꯑꯣ ꯁꯦꯜꯐꯤꯗꯣ ꯅꯥꯀꯟ ꯅꯥꯀꯟꯒ ꯂꯩ ꯂꯩꯗꯅ
ꯄꯨꯂꯕ ꯑꯗꯨꯝ ꯕꯤ ꯑꯗꯨ ꯑꯣꯏꯅ ꯂꯧꯗꯣꯏꯅꯦꯕ꯫
ꯍꯣꯏ ꯅꯥꯀꯟ ꯅꯥꯀꯟ ꯑꯗꯨꯝ ꯃꯣꯏꯅ ꯏꯁꯀꯦꯟ ꯇꯧꯅꯦꯕ ꯂꯦꯐꯇ ꯑꯃꯨꯛ ꯔꯥꯏꯠꯇ ꯑꯃꯨꯛ ꯃꯊꯛꯇ ꯑꯃꯨꯛ ꯃꯈꯥꯗ ꯑꯃꯨꯛ ꯀꯥꯏꯅ꯫
ꯑꯗꯣ ꯃꯣꯏꯒꯤ ꯑꯩꯒꯤ ꯐꯣꯇꯣ ꯑꯩꯒꯤ ꯐꯣꯇꯣ ꯃꯌꯥꯝ ꯂꯩꯕꯗꯨ ꯃꯣꯏꯅ ꯍꯥꯏꯐꯦꯠ ꯆꯥꯝ
ꯑꯦꯔꯣꯒ ꯌꯦꯡꯗꯣꯏꯅꯦꯕ ꯑꯁ ꯈꯪꯗꯦ ꯑꯗꯨ ꯌꯦꯡꯉꯦꯔꯥ ꯀꯔꯝꯕ ꯌꯦꯡꯉꯤꯅꯣ ꯑꯩ ꯒ꯭ꯌꯥꯟ ꯇꯥꯗꯦꯕꯣ ꯃꯣꯏꯖꯤ꯫
ꯑꯁꯁ ꯍꯌꯦꯡ ꯑꯃꯇ ꯇꯧꯔꯛꯇ ꯌꯥꯔꯣꯏ ꯑꯩꯒꯤꯖꯦ ꯕꯦꯔꯥꯖꯦ ꯔꯥꯀꯦꯁꯀꯤꯖꯨ ꯉꯁꯤ ꯀꯛꯈ꯭ꯔꯤꯅꯦꯕ꯫
ꯎꯝ ꯆꯞ ꯃꯥꯟꯅꯩ ꯑꯩꯒ ꯃꯥꯒ ꯇꯥꯏꯝ
ꯇꯣꯏꯖꯔꯣ
ꯉꯁꯤ ꯆꯞ ꯃꯥꯟꯅꯩ ꯑꯌꯨꯛꯇ ꯑꯩꯅ ꯑꯩꯅ ꯑꯦꯀꯥꯎꯟ ꯌꯥꯗꯦꯅꯦ ꯅꯪꯑꯝꯇ ꯌꯦꯡꯉꯨꯅꯦꯅ ꯑꯩꯅ ꯍꯥꯏꯕ꯫ ꯏꯁꯀ꯭ꯔꯤꯟ ꯁꯣꯠ ꯊꯥꯔꯛꯑꯣꯅ ꯍꯥꯏ ꯑꯗꯨ ꯁꯨꯃꯥꯏ ꯁꯨꯃꯥꯏꯅ ꯇꯧꯋꯦ ꯊꯥꯔ ꯑꯗꯣ ꯑꯩꯒꯤ ꯌꯦꯡꯒꯦꯀꯣ ꯍꯥꯏꯔꯒ ꯃꯥꯅ ꯃꯥ ꯌꯦꯡꯉꯨꯀꯥꯟ ꯃꯥꯏꯁꯨ ꯇꯧꯒ꯭ꯔꯕ ꯍꯨꯡ ꯃꯥꯏꯖꯨ ꯇꯧꯔꯝꯃꯕ ꯑꯃ ꯑꯩꯖꯨ ꯇꯧꯔꯝꯃꯤꯅꯦ꯫ ꯍꯦꯅ ꯍꯥꯏꯌꯦ ꯀꯣꯏꯅ ꯄꯥꯏꯗꯕꯩ ꯑꯣꯏ ꯖꯥꯜꯂꯣ ꯍꯥꯏ ꯑꯩ ꯍꯟꯗꯛꯖꯦ ꯑꯦꯕ ꯕꯤꯖꯦ ꯀꯨꯏꯅ ꯄꯥꯏꯔꯨꯗ꯭ꯔꯦꯕ ꯍꯥꯏꯗꯤ ꯑ꯫ ꯏꯁꯇꯦꯇꯁ ꯊꯥꯒꯠꯄ ꯑꯣꯏꯔꯣ ꯄꯣꯁ ꯌꯦꯡꯕ ꯑꯣꯏꯔꯣ ꯂꯥꯏꯛ ꯀꯃꯦꯟ ꯁꯤꯌꯔ ꯃꯦꯁꯦꯁ ꯀꯌꯥ ꯌꯦꯡꯉꯨꯗ꯭ꯔꯦꯕ ꯊꯥ ꯑꯃꯃꯨꯛꯁꯦ ꯑꯩꯈꯣꯏ ꯍꯨꯏ ꯍꯧꯗꯣꯡ ꯅꯥꯕ ꯈꯣꯠꯄ ꯊꯝꯃꯣ ꯌꯥꯔꯦ ꯇꯧꯕꯗꯣ꯫ ꯑꯗꯨꯒꯤꯔ ꯈꯪꯗꯦꯕ꯫ ꯍꯥꯏꯗꯤ ꯑꯦꯛꯇꯤꯞ ꯑꯣꯏꯔꯨꯗꯕꯗꯣ꯫
ꯊꯥ ꯑꯝ ꯄꯥꯏꯗ꯭ꯔꯕꯣ ꯍꯥꯏꯖꯤꯕꯣ ꯅꯪ ꯐꯦꯖ ꯅꯪ ꯑꯗꯨꯝ ꯄꯥꯏꯗꯨꯗꯤ ꯊꯥꯅꯗꯅ ꯁꯤꯌꯥꯔ ꯇꯧꯅꯩ ꯑꯗꯨꯝ ꯌꯦꯡꯅꯩ ꯑꯗꯨꯗꯤ꯫
ꯐꯦꯁꯕꯨꯛ ꯄꯥꯏꯕꯅ ꯑꯩ ꯑꯦꯛꯇꯤꯕ ꯑꯣꯏꯔꯒ ꯂꯩꯗꯦꯅ꯫ ꯇ ꯑꯁꯇꯣꯔꯤ ꯊꯝꯗꯅ ꯈꯣꯠꯇꯅ ꯇꯧꯕ ꯑꯃꯕꯥꯎ ꯌꯥꯎꯗ꯭ꯔꯦꯕ꯫ ꯃꯤꯒꯤ ꯐꯣꯇꯣ ꯀꯃꯦꯟ ꯂꯥꯏꯛ ꯄꯤꯕ ꯈꯣꯠꯄ ꯑꯗꯩ ꯌꯦꯡꯉꯨꯕ ꯈꯣꯠꯂꯨꯕ ꯄꯥꯛ ꯑꯝꯇ ꯌꯥꯎꯗ꯭ꯔꯦ ꯍꯥꯏꯇꯥꯔꯦꯅꯦ꯫ ꯀꯨꯏꯔꯦ ꯍꯥꯏꯇꯥꯔꯦꯅꯦ ꯑꯩ ꯑꯦꯕ ꯕꯤꯖꯦ ꯆꯪꯗꯕ ꯃꯦꯁꯦꯟꯖꯔꯒ ꯆꯪꯗꯕ ꯀꯨꯏꯔꯦ ꯍꯥꯏꯇꯥꯔꯦꯅꯦ
ꯎꯝ
ꯇꯁꯦꯡꯅ ꯂ ꯂꯩꯩꯕꯤ ꯅꯥꯈꯤꯕꯗꯒꯤ ꯑꯩꯁꯦ ꯁꯨꯡ ꯌꯦꯡ ꯌꯦꯡꯗ꯭ꯔꯦ ꯃꯦꯁꯦꯟꯖꯔ ꯑꯦ ꯄꯤ ꯀ ꯐꯠꯀ ꯆꯪꯉꯝꯃꯒ ꯚꯤꯗꯤꯑꯣꯒ ꯌꯦꯡꯉꯝꯕꯗꯣ ꯑꯗꯨ ꯅꯠꯇꯅ ꯑꯩꯁꯦ ꯀꯩꯝꯇ ꯑꯦꯛꯇꯤꯚ ꯑꯣꯏꯕꯒꯤ ꯊꯕꯛ ꯑꯝꯇ ꯇꯧꯗ꯭ꯔꯦꯕ ꯍꯥꯏꯗꯤ ꯃꯤꯒꯤ ꯀꯃꯦꯟ ꯄꯤꯔꯝꯕ ꯂꯥꯏꯠ ꯁꯌꯔ ꯇꯧꯔꯝꯕ ꯀꯥꯏꯁꯤ ꯀꯌꯥ ꯀꯦꯁꯨ ꯑꯃꯇ ꯀꯨꯏꯔꯕꯅꯤ ꯃꯥꯅ ꯍꯦ ꯁꯥꯊꯤꯝꯅꯤ ꯄꯥꯏꯗꯕ
ꯑꯣꯝ
ꯑꯗꯨꯒꯤ ꯃꯥꯅ ꯑꯦ ꯑꯩꯁꯨ ꯀꯨꯏꯅ ꯄꯥꯏꯔꯧꯗꯕꯩ ꯃꯥꯜꯂꯦꯅ ꯍꯥꯏꯌꯦꯕ ꯃꯥꯅ
ꯑꯗꯨꯗꯤ ꯅꯠꯇꯦ ꯃꯣꯏ ꯍꯥꯏꯗꯤ ꯃꯤ ꯈꯨꯗꯤꯡꯃꯛꯀꯤꯅꯦ ꯍꯥꯏꯗꯨꯗꯤ
ꯍꯥꯏꯗꯤ ꯁꯨꯝ ꯄꯥꯏꯔꯛꯇꯕꯒꯤ ꯃꯣꯏꯗꯣ ꯑꯗꯨꯃꯥꯏꯅ ꯌꯥꯝ ꯇꯣꯏ ꯇꯣꯏ ꯄꯥꯏꯔꯛꯇꯕ ꯃꯤꯗꯣ ꯈꯜꯂ ꯈꯜꯂꯒ ꯇꯧꯕ ꯃꯥꯜꯂꯦꯕ ꯍꯥꯏꯗꯤ ꯑꯩꯈꯣꯏ ꯃꯏ ꯀꯩ ꯑꯣꯏꯁ ꯇ꯭ꯋꯦꯟꯇꯤ ꯐꯣꯔ ꯑꯋꯥꯔ ꯌꯦꯡꯉꯤꯗꯅ
ꯑꯥ
ꯑꯦꯕꯤꯖꯥ
ꯑꯥ
ꯉꯥꯕ ꯇꯥꯕꯥꯎꯅꯦ ꯃꯣꯏ ꯆꯪꯉ ꯌꯦꯡꯉꯤꯕꯁꯦ
ꯍꯣꯏ ꯑꯣ ꯑꯗꯣꯈꯣꯏꯁꯦ ꯑꯩ ꯑꯩꯅ ꯐꯣꯟ ꯑꯃ ꯂꯥꯛꯄ ꯃꯥꯜꯂꯦ ꯑꯩ ꯐꯣꯟꯝꯇ ꯂꯥꯛꯑ ꯀꯅꯥꯅꯣ ꯑꯝꯇ ꯄꯥꯏꯒꯦ
ꯇꯧꯔꯛꯀꯦ
ꯎꯝ